ꯍꯜꯂꯣ
ꯇꯥꯕꯣ
ꯇꯥꯔꯦ ꯇꯥꯔꯦ ꯆꯗꯧꯔꯤꯅꯣ
ꯍꯤ ꯄꯑꯦ ꯀꯕ
ꯎꯝ
ꯆꯥꯛ ꯆꯥꯔꯕꯣ
ꯁꯥꯔꯦ ꯅꯪꯗꯤ ꯊꯦꯡꯉꯤꯍꯦ ꯑꯔꯣ ꯇꯥꯔꯗꯧꯣꯔꯦ
ꯎ ꯍꯅꯤꯨꯡ ꯆꯥꯛ ꯄ
ꯑꯣ ꯀꯅꯥ ꯉꯝꯗꯕ ꯂꯩꯕ꯭ꯔꯅꯦ
ꯉꯝꯗꯧꯕ ꯍꯥꯏꯗꯤ
ꯀꯗꯥꯏꯗ ꯂꯩ ꯍꯥꯏꯕꯅ ꯍꯧꯖꯤꯛ ꯍꯥꯏꯕꯗꯣ
ꯍꯣꯁꯇꯦꯜꯗ ꯂꯥꯛꯕ ꯍꯥꯏꯕ ꯍꯣꯁꯇꯦꯜꯗ
ꯑꯦ ꯍꯣꯁꯇꯦꯜꯗ ꯂꯩꯕ ꯍꯥꯏꯕ꯭ꯔꯥ ꯑꯣ ꯑꯩꯗꯤ ꯍꯣꯁꯄꯤꯇꯥꯜꯗ ꯂꯩꯕ ꯍꯥꯏꯅꯒꯨꯝ ꯇꯥꯕ
ꯑꯣ
ꯎꯝ
ꯀꯔꯤ ꯃꯊꯦꯜ ꯆꯥꯒꯦ ꯉꯁꯤꯗꯤ ꯑꯁꯀꯥꯏ ꯈꯥꯕꯅꯗ ꯀꯔꯤ ꯃꯊꯦ ꯏꯗꯑꯒꯦ
ꯆꯦꯡꯒꯨꯝ ꯆꯥꯏꯑꯦ ꯅꯣꯏꯗꯤ
ꯑꯩꯈꯣꯏꯗꯤ ꯀꯔꯤ ꯊꯣꯡꯂꯤꯕ꯭ꯔꯥ ꯈꯪꯗ꯭ꯌꯦ
ꯅꯪꯅ ꯆꯥꯅꯤꯡꯗꯕ꯭ꯔꯥ ꯍꯣꯁꯇꯦꯜꯅ ꯊꯦꯡꯅ ꯄꯤꯕ꯭ꯔꯥꯅꯦ ꯑꯗꯣ ꯆꯥꯛꯇꯣ
ꯎꯝ ꯎꯝ ꯊꯦꯡꯅ ꯑꯗꯨꯝ ꯄꯌꯦ
ꯎꯝ ꯀꯔꯤꯒꯤꯔꯥ ꯌꯥꯝꯅ ꯊꯦꯡꯅ ꯆꯥꯕꯗꯨꯅ ꯊꯕꯛ ꯂꯩꯔꯨꯔꯥꯅ ꯍꯣꯏ ꯍꯁꯦꯜ
ꯑꯥꯎ ꯀꯔꯤꯑꯕ
ꯀꯔꯤ ꯇꯧꯔꯒ ꯂꯩꯕ꯭ꯔꯥ ꯍꯥꯏꯕ
ꯑꯣ ꯀꯔꯤꯁꯨ ꯇꯧꯗꯦ ꯑꯌꯨꯛ ꯉꯟꯅ ꯍꯧꯒꯠꯂꯒ ꯑ ꯊꯕꯛ ꯈꯔꯥ ꯂꯣꯢꯁꯤ ꯂꯒ ꯑꯗꯨꯒ ꯁꯨꯝ ꯍꯤꯞꯄꯤ
ꯑꯣ ꯅꯨꯡꯉꯥꯏꯔꯦꯅꯦ ꯑꯗꯨꯗꯤ
ꯎꯝ ꯍꯧꯖꯤꯛꯇꯤ ꯀ꯭ꯂꯥꯁꯁꯨ ꯆꯠꯇ꯭ꯔꯤꯕ ꯃꯇꯝ ꯑꯣꯏꯗꯕꯅꯤꯅꯥꯀꯣ ꯀ꯭ꯂꯥꯁꯨ ꯍꯥꯎꯗ꯭ꯔꯤꯕꯅꯤꯅꯥ ꯑꯗꯨꯒꯤ ꯐꯔꯤ ꯇꯥꯏꯝ ꯑꯣꯏꯕ
ꯎꯝ ꯅꯨꯡꯉꯥꯏꯕ ꯄꯨꯟꯁꯤꯅꯦ ꯑꯗꯨꯗꯤ
ꯑꯗꯤ ꯀꯩ ꯇꯧꯔꯝ꯭ꯔꯣ
ꯑꯩꯗꯤ ꯌꯨꯝꯗ ꯂꯩꯌꯦꯗ ꯌꯦꯟ ꯕꯣꯏꯂꯔ ꯌꯣꯟ ꯀꯩꯅꯣ ꯌꯣꯛꯄ ꯑꯗꯨꯒꯤ ꯕꯣꯏꯂꯔ ꯁꯪꯅꯒ ꯂꯩꯌꯦꯗ
ꯑꯣ ꯃꯤꯗꯤ ꯕꯣꯏꯂꯔ ꯌꯣꯜꯂꯒ ꯄꯩꯁꯥ ꯃꯌꯥꯝ ꯃꯌꯥꯝ ꯐꯪꯉꯅꯤꯗꯣ
ꯑꯁ ꯈꯟꯕꯒꯤ ꯈꯛꯇꯅꯤꯗ ꯌꯦ ꯆ ꯇ꯭ꯔꯗꯤ ꯎ ꯆꯠꯄꯅꯦ ꯍ
ꯌꯦꯟ ꯁꯤꯠꯇ꯭ꯔꯗꯤ ꯂꯥꯛ ꯂꯥꯛꯗꯤꯕꯨ ꯆꯠꯄꯅꯦꯕ ꯑ ꯌꯦꯟꯒꯨꯝꯕ ꯌꯦꯟꯒꯨꯝꯕ ꯈꯔ ꯍꯣꯡꯉꯗꯤꯀꯣ ꯗꯤꯌꯨ ꯑꯗꯨꯝ ꯆꯠꯂꯦ ꯌꯦꯟ ꯇꯥꯡꯂꯒ ꯑꯗꯨꯕꯨꯗꯤ ꯌꯦꯟ ꯈꯔ ꯇꯥꯡꯉꯗꯤ ꯄꯩꯁꯥ ꯐꯪꯉꯦ ꯁꯤ ꯌꯦꯟ ꯁꯤꯕ ꯃꯇꯥꯝ ꯃꯇꯝꯁꯨ ꯑꯗꯨꯝ ꯂꯩꯌꯦꯗꯅ
ꯍꯣꯏ
ꯑꯗꯨꯒꯤ
ꯍꯣꯏ ꯌꯦꯟ ꯂꯣꯏꯕꯁꯦ ꯋꯥꯗꯤ ꯋꯥꯔꯝꯅꯤꯀꯣ
ꯎꯝ ꯍꯣꯏ ꯀꯩꯅꯣ ꯑꯇꯣꯞꯄ ꯊꯕꯛꯇꯨ ꯁꯨꯕ ꯌꯥꯗ꯭ꯔꯦꯕ ꯃꯣꯏꯗꯤ ꯍꯥꯏꯕꯗꯤ ꯌꯨꯝꯗ ꯑꯗꯨꯝ ꯁꯪꯂꯒ ꯂꯩꯕꯅꯤꯅꯀꯣ
ꯑꯁ ꯑꯩꯈꯣꯏꯁꯨ ꯇꯧꯔꯝꯃꯤꯗ ꯌꯨꯝ ꯂꯩꯕ ꯀꯥꯟꯗ
ꯎꯝ
ꯑꯩꯈꯣꯏ ꯑꯟꯇꯤ ꯈꯣꯏꯅ ꯂꯣꯏꯕ ꯀꯥꯟꯗ ꯆꯥꯛꯒꯨꯝꯕ ꯑꯁ ꯑꯗꯨꯝ ꯑꯩꯈꯣꯏꯅ ꯄꯤꯕꯅꯦ
ꯎꯝ
ꯌꯦꯟꯒꯤ ꯆꯤꯟꯖꯥꯛꯀꯨꯝꯕ ꯊꯤꯕ ꯆꯠꯄ
ꯑꯍ
ꯋꯥꯗꯤ ꯋꯥꯕꯅꯦ
ꯎꯝ ꯑꯩꯈꯣꯏꯅ ꯅꯒꯅꯣ ꯀꯩꯅꯣ ꯑꯦꯖꯦꯟ ꯑꯃꯒꯤ ꯃꯈꯥꯗ ꯇꯧꯕ ꯍ ꯃꯆꯤꯟꯖꯥꯛꯁꯨ ꯃꯣꯏꯅ ꯄꯤꯔꯛꯀꯅꯤ ꯑꯗꯨꯒ ꯌꯦꯟꯅꯥꯎꯁꯨ ꯃꯣꯏꯅ ꯄꯤꯔꯛꯀꯅꯦꯕ ꯑꯗꯨꯅ ꯑꯩꯈꯣꯏꯅ ꯂꯣꯏꯕꯒꯤ ꯈꯛꯇꯅꯦꯕ ꯕꯣꯏꯂꯔꯒꯨꯝ ꯃꯆꯥ ꯃꯃꯟꯗꯣ ꯑꯃꯗ ꯁꯚꯦꯟꯇꯤ ꯁꯚꯦꯟꯇꯤ ꯐꯥꯏꯚꯅꯦꯕ ꯗꯣ ꯕꯣꯏꯂꯔ ꯃꯆꯥꯒꯤ ꯃꯃꯜꯒ ꯕꯣꯏꯂꯔꯒꯤ ꯀꯩꯅꯣ ꯃꯆꯤꯟꯖꯥꯛꯀꯤ ꯃꯃꯜꯒ ꯄ꯭ꯂꯁ ꯇꯧꯔꯒ ꯑꯗꯨꯒ ꯌꯦꯟꯒꯤ ꯀꯦꯖꯤꯒꯤ ꯃꯃꯜ ꯒ ꯃꯥꯏꯅꯁ ꯇꯧꯊꯣꯛꯄꯅꯦꯕ ꯑꯗꯨꯗ ꯂꯦꯝꯍꯧꯔꯤꯗꯨꯅ ꯑꯩꯈꯣꯏꯅ ꯂꯧꯕ ꯌꯦꯟ ꯌꯥꯝꯅ ꯁꯤꯔꯗꯤ ꯔꯟ ꯇꯧꯌꯦꯗ ꯇꯣꯡꯗꯦꯗ
ꯑꯁ ꯑꯗꯨꯗꯤ ꯌꯦꯟ ꯐꯖꯅ ꯂꯣꯏꯔꯗꯤ ꯑ ꯀꯦꯖꯤ ꯌꯦꯟꯁꯦ ꯀꯦꯖꯤ ꯌꯥꯝꯃꯗꯤ ꯌꯥꯝ ꯇꯣꯡꯉꯦꯅꯦꯀꯣ
ꯎꯝ ꯍꯣꯏ ꯌꯦꯟꯁꯦ ꯅꯨꯃꯤꯠ ꯊꯥꯔꯇꯤ ꯐꯥꯏꯚ ꯗꯦꯖ ꯁꯨꯔꯗꯤ ꯃꯣꯏꯁꯤ ꯀꯦꯖꯤ ꯑꯅꯤ ꯍꯦꯟꯅ ꯇꯥꯔꯅꯦꯕ ꯊꯥꯔꯇꯤꯕꯨ ꯌꯧꯔꯗꯤ ꯑꯁ ꯑꯗꯨꯝ ꯆꯥꯎ ꯃꯊꯟꯅ ꯑꯗꯨꯝ ꯅꯨꯃꯤꯠ ꯅꯨꯃꯤꯠ ꯍꯨꯝꯅꯤꯒꯤ ꯑꯗꯨꯝ ꯃꯊꯟꯗ ꯑꯗꯨꯝ ꯆꯥꯎꯔꯛꯄꯅꯤꯅ ꯑꯗꯨꯒ ꯐꯣꯔꯇꯤ ꯗꯦꯖ ꯈꯔ ꯐꯣꯔꯇꯤ ꯋꯥꯟ ꯐꯣꯔꯇꯤ ꯇꯨ ꯗꯦꯖ ꯁꯨꯔꯗꯤ ꯃꯣꯏꯅ ꯃꯄꯨꯁꯤꯡ ꯑꯃꯨꯛꯀ ꯂꯧꯕ ꯂꯥꯛꯂꯅꯤ ꯑꯗꯨꯒ ꯑꯩꯈꯣꯏꯅ ꯑꯃꯨꯛꯀ ꯀꯤ ꯃꯣꯏꯅ ꯀꯦꯖꯤꯗ ꯌꯣꯜꯂꯒ ꯀꯩꯅꯣ ꯇꯧꯕꯅꯦꯕ ꯃꯆꯤꯟꯖꯥꯛꯀꯤ ꯃ ꯗꯨ ꯑꯗꯨꯒ ꯃꯣꯏ ꯑꯗꯨꯒ ꯀꯩꯅꯣ ꯇꯧꯕꯅꯦꯕ ꯈꯦꯠ ꯃꯥꯏꯅꯁ ꯇꯧꯊꯣꯛꯄꯅꯦꯕ
ꯑꯗꯨ ꯅꯣꯏꯗꯣ ꯊꯥ ꯀꯌꯥ ꯀꯌꯥ ꯂꯩꯔꯒ ꯌꯣꯟꯕ꯭ꯔꯣ ꯑꯗꯨ
ꯊꯥ ꯅꯠꯇꯦꯗ ꯅꯨ ꯐꯣꯔꯇꯤ ꯐꯥꯏꯚ ꯗꯦꯖꯀꯨꯝꯕ ꯂꯩ ꯁꯨꯔꯗꯤ ꯑ ꯀꯩꯅꯣ ꯌꯥꯔꯦ ꯍꯣꯏ
ꯑꯗꯨꯗꯤ ꯊꯥ ꯑꯃ ꯋꯥꯟ ꯃꯟ
ꯎꯝ ꯋꯥꯟ ꯃꯟ ꯇꯦꯟ ꯗꯦꯖꯒꯨꯝꯕ ꯍꯣꯏ
ꯂꯥꯏꯗꯤ ꯂꯥꯏꯗꯕꯖꯥꯅꯤ
ꯑꯥ
ꯍꯣꯏ ꯊꯕꯛꯁꯦ ꯌꯥꯝ ꯂꯥꯏꯗꯤ ꯂꯥꯏꯗꯕꯖꯥꯠꯅꯦꯕ
ꯑꯁ ꯌꯦꯟ ꯅꯥꯔꯛꯄ ꯀꯥꯟꯗꯗꯤ ꯌꯦꯟꯗꯣ ꯅꯥꯔꯛꯄ ꯀꯥꯟꯗꯗꯤ ꯃꯊꯥ ꯆꯥꯕꯅꯦꯍꯦ ꯌꯦꯟ ꯈꯔ ꯃꯔꯤ ꯃꯉꯥ ꯍꯦꯛ ꯅꯥꯔꯒꯗꯤꯀꯣ ꯑꯗꯨꯝ ꯃꯊꯪ ꯃꯊꯪ ꯃꯊꯥꯡ ꯑꯗꯨ
ꯁꯟꯗꯣꯛꯄꯀꯣ
ꯍꯣꯏ ꯑꯗꯨꯒꯤ ꯑꯁ ꯂꯣꯏꯅ ꯁꯤꯒꯗꯧꯕꯅꯦ ꯍꯤꯗꯥꯛꯇꯣ ꯐꯖꯅ ꯊꯥꯗꯔꯗꯤ
ꯅꯣꯏ ꯃꯤ ꯀꯌꯥ ꯇꯧꯒꯦ
ꯍꯥꯏꯕꯗꯤ ꯌꯦꯟꯂꯣꯏꯕꯗ꯭ꯔꯣ ꯌꯦꯜ ꯂꯣꯏꯕꯗꯤ ꯑꯩꯈꯣꯏ ꯏꯃꯨꯡ ꯈꯛꯇꯅꯤꯗ ꯑꯩꯈꯣꯏ ꯏꯃꯨꯡꯅ ꯂꯣꯏꯕꯅꯤꯗ ꯌꯦꯟ ꯑꯩꯠ ꯍꯟꯗ꯭ꯔꯦꯠ ꯅꯥꯏꯟ ꯍꯟꯗ꯭ꯔꯦꯠ ꯎꯝ ꯋꯤꯟꯇꯔꯗꯗꯤ ꯋꯥꯟ ꯊꯥꯎꯖꯟꯒꯨꯝꯕ ꯑꯗꯨꯒ ꯂꯤꯁꯤꯡ ꯑꯃꯒꯨꯝꯕ ꯈꯔ ꯍꯦꯜꯂꯦ ꯁꯝꯃꯔꯗꯗꯤ ꯁꯥꯕꯅꯤꯅꯀꯣ ꯑꯗꯨꯒꯤ
ꯌꯥꯃꯤ ꯏ ꯉꯃ ꯌꯔꯗꯤ
ꯎꯝ ꯍꯥꯟꯅꯗꯤ ꯑꯁ ꯀꯩꯅꯣ ꯇꯧꯕꯅꯦ ꯀꯩꯅꯣ ꯇꯧꯕ ꯌꯦꯡꯒꯣꯟ ꯆꯥꯎꯕ ꯀꯥꯟꯗꯗꯤ ꯂꯤꯁꯤꯡ ꯑꯃꯒ ꯆꯃꯉꯥ ꯂꯤꯁꯤꯡ ꯑꯃꯒ ꯆꯅꯤ ꯆꯍꯨꯝ ꯑꯗꯨꯝ ꯇꯧꯕꯅꯤ ꯍꯟꯗꯛꯇꯤ ꯌꯦꯡꯒꯣꯟ ꯈꯔ ꯄꯤꯛꯄꯅꯤꯅ ꯑꯩꯠ ꯍꯟꯗ꯭ꯔꯦꯠ ꯅꯥꯏꯟ ꯍꯟꯗ꯭ꯔꯦꯠ ꯑ ꯑꯩꯈꯣꯏꯣ ꯇꯧꯔꯤꯗ ꯕ꯭ꯂꯣꯀꯦꯠ ꯂꯩꯕꯅꯤꯅꯀꯣ ꯑꯁ ꯃꯆꯤꯟꯖꯥꯛꯇꯣ ꯐꯖꯟꯅꯗꯤ ꯂꯥꯛꯇꯔꯦꯕ ꯍꯟꯗꯛꯀꯥꯟꯗꯤ ꯃꯆꯤꯟꯖꯥꯛ ꯐꯖꯅ ꯄꯤꯗ꯭ꯔꯗꯤ ꯆꯥꯎꯔꯣꯏꯕ ꯃꯣꯏꯗꯤ
ꯍꯜꯂꯣ
ꯆꯍꯤꯍꯤ ꯇꯥꯏ
ꯑꯣ ꯍ ꯑꯣ ꯍ
ꯌꯦ ꯃꯆꯤꯟꯖꯥꯛꯇꯣ ꯐꯖꯅ ꯄꯤꯗ꯭ꯔꯗꯤ ꯆꯥꯎꯗꯕꯅꯦꯕ ꯃꯣꯏꯗꯣ ꯅꯨꯃꯤꯠ ꯑꯃꯗ ꯕꯦꯦꯛ ꯑꯃ ꯑꯅꯤ ꯑꯗꯨꯋꯥꯏ ꯁ꯭ꯋꯥꯏꯗ ꯑꯁ ꯏꯁꯤꯡꯗꯤ ꯂꯣꯏꯔꯦ ꯅꯨꯃꯤꯠ ꯑꯃꯗ ꯁꯤꯟꯇꯦꯛꯁ ꯑꯃ
ꯑꯁꯦ ꯑꯣ ꯑꯗꯨꯅꯣꯏ
ꯐꯥꯏꯚ ꯍꯟꯗ꯭ꯔꯦꯠ ꯐꯥꯏꯚ ꯐꯥꯏꯚ ꯍꯟꯗ꯭ꯔꯦꯠ ꯂꯤꯇꯔꯗꯣ
ꯑꯥ
ꯑꯗꯣ ꯑꯃ ꯅꯨꯃꯤꯠ ꯑꯃꯗ ꯑꯌꯨꯛ ꯑꯥꯔꯂꯤ ꯃꯣꯔꯅꯤꯡꯗ ꯑꯃ ꯍꯥꯞꯔꯅꯤ ꯏꯁꯤꯡꯗꯣ ꯑꯃꯨꯔꯛ ꯍꯥꯞꯄꯗ ꯋꯥꯟ ꯍꯟꯗ꯭ꯔꯦꯠ ꯇ꯭ꯋꯦꯟꯇꯤꯒꯨꯝꯕ ꯂꯤꯇꯔꯁꯨꯗꯣ ꯍꯥꯞꯄꯅꯦꯕ ꯑꯜꯗ ꯑꯍꯨꯝꯂꯛ ꯃꯔꯤꯔꯛ ꯍꯥꯞꯀꯅꯤ ꯀꯨꯏꯔꯦꯗ ꯑꯩꯈꯣꯏꯅ ꯌꯦꯟ ꯂꯣꯏꯔꯛꯄꯗꯣ ꯑꯩꯅ ꯀ꯭ꯂꯥꯁ ꯐꯣꯔ ꯀꯥꯕ ꯃꯇꯝꯗ ꯑꯗꯨ ꯃꯇꯧ ꯎꯝ ꯇꯨ ꯊꯥꯎꯖꯟ ꯇꯦꯟꯗ ꯗꯒꯤ ꯂꯣꯏꯔꯛꯄꯅꯤꯅ ꯍꯧꯖꯤꯛ ꯕꯤ ꯑꯦ ꯂꯣꯏꯔꯦ ꯑꯦꯝ ꯑꯦ ꯇꯝꯂꯤ ꯑꯗꯨ ꯑꯣꯏꯔꯗꯤ ꯇꯤꯟ ꯐꯤꯐꯇꯤꯟ ꯌꯤꯔꯁ ꯁꯨꯔꯦꯕ ꯁꯤꯛꯁꯇꯤꯟ ꯌꯤꯔꯁ ꯍꯟꯗꯛꯀ ꯁꯤꯛꯁꯇꯤꯟ ꯌꯤꯔꯁꯅꯦꯕ
ꯑꯥ
ꯑꯩꯈꯣꯏ ꯈꯨꯟꯗꯗꯤ ꯌꯣꯏ ꯌꯦꯟ ꯂꯣꯏꯕ ꯃꯌꯥꯝ ꯂꯩꯌꯦꯗ ꯑꯗꯣ ꯑꯩꯈꯣꯏꯅ ꯐꯥꯔꯁꯇ ꯂꯣꯏꯕ ꯏꯍꯥꯟ ꯍꯥꯟꯅ ꯂꯣꯏꯕ ꯑꯩꯈꯣꯏꯅ
ꯑꯩꯈꯣꯏꯔꯣꯝꯗꯗꯤ ꯑꯗꯨꯃꯥꯏꯅ ꯄꯛ ꯇꯧꯕ ꯌꯥꯎꯗꯦ ꯌꯦꯡ ꯂꯣꯏꯔꯁꯨꯀꯣ ꯃꯁꯥ ꯃꯁꯥꯒꯤ ꯉꯥꯛꯇ ꯂꯣꯏꯕ ꯑꯗꯨꯃꯥꯏꯅ ꯏꯖꯦꯟꯒꯤ ꯑꯃ ꯍꯥ ꯂ
ꯃꯈꯈꯣꯏꯅ ꯏꯖꯦꯟꯒꯤ ꯃꯈꯥꯗ ꯂꯣꯏꯕ ꯑꯗꯨꯕꯨ ꯑꯁ ꯌꯦꯟꯁꯦ ꯀꯩꯅꯣ ꯃꯣꯏꯒꯤ ꯀꯩꯅꯣ ꯅꯥꯔꯛꯑꯗꯤꯀꯣ ꯅꯥꯔꯛꯂꯗꯤ ꯑꯁꯁ ꯗ꯭ꯌꯨ ꯌꯥꯝ ꯆꯠꯂꯦꯗ ꯌꯦꯟ ꯌꯥꯝꯕꯁꯦ ꯌꯦꯟ ꯌꯥꯝꯕꯁꯦ ꯀꯅꯣ ꯍꯥꯟꯅ ꯑꯩꯈꯣꯏ ꯂꯣꯏꯕꯗꯣ ꯋꯥꯟ ꯊꯥꯎꯖꯟ ꯐꯥꯏꯚ ꯍꯟꯗ꯭ꯔꯦꯠꯇ
ꯎꯝ
ꯁꯤꯛꯁ ꯍꯟꯗ꯭ꯔꯦꯠꯒꯨꯝꯕ ꯊ꯭ꯔꯤ ꯍꯟꯗ꯭ꯔꯦꯠ ꯐꯣꯔ ꯍꯟꯗ꯭ꯔꯦꯠꯀꯨꯝꯕꯗ ꯁꯤꯌꯦꯕ ꯌꯦꯟꯗꯣ ꯑꯗꯣ ꯋꯥꯟ ꯋꯥꯟ ꯂꯥꯛ ꯇ꯭ꯋꯦꯟꯇꯤ ꯊꯥꯎꯖꯟꯒꯨꯝꯕ ꯗꯤꯎ ꯆꯠꯂꯦ
ꯑꯁ ꯌꯥꯝꯃꯦꯍꯦ
ꯎꯝ
ꯂꯥꯛ ꯑꯃꯒ ꯗꯤꯌꯨ ꯆꯠꯄꯁꯤꯗꯤ
ꯎꯝ ꯑꯗꯨꯒ ꯑꯩꯈꯣꯏꯅ ꯇꯣꯡ ꯑꯃꯨꯛꯀ ꯇꯣꯡꯕ ꯀꯥꯟꯗꯀꯣ ꯃꯣꯏꯅ ꯂꯤꯁꯤꯡ ꯃꯉꯥꯒꯨꯝꯕ ꯂꯤꯁꯤꯡ ꯑꯃꯒꯨꯝꯅ ꯑꯃꯨꯛꯀ ꯗꯤꯗꯛ ꯇꯧꯕ ꯐꯤꯐꯇꯤ ꯊꯥꯎꯖꯟ ꯑꯃꯨꯛꯀ ꯇꯣꯡꯉꯁꯤ ꯍꯥꯏꯔꯁꯦꯕ ꯇꯣꯡ ꯇꯣꯡꯕꯀꯥꯟꯗ ꯗ ꯇꯦꯟ ꯊꯥꯎꯖꯟꯒꯨꯝꯕ ꯃꯥꯏꯅꯁ ꯑꯃꯨꯛꯀ ꯇꯧꯊꯣꯛꯄ ꯑꯗꯨꯒ ꯅꯦꯛꯁ ꯃꯟꯗ ꯑꯃꯨꯛꯀ ꯂꯣꯏꯕ ꯑꯃꯨꯛꯀ ꯇꯦꯟ ꯊꯥꯎꯖꯟꯒꯨꯝꯕ ꯑꯃꯨꯛꯀ ꯃꯥꯏꯅꯁ ꯇꯧꯈꯠꯄ ꯃꯄꯨꯁꯨ ꯌꯦꯟ ꯂꯣꯏꯕ ꯀꯩꯅꯣ ꯃꯍꯥꯖꯣꯟꯁꯨ ꯌꯥꯝ ꯐꯕꯅꯤꯅꯀꯣ
ꯅꯪꯗꯤ ꯀꯔꯤ ꯇꯧꯕ꯭ꯔꯅꯦ
ꯑꯩꯗꯤ ꯂꯥꯏꯔꯤꯛ ꯇꯝꯃꯤꯗ
ꯑꯣ ꯑꯩꯉꯣꯟꯗꯒꯤꯗꯤ ꯈꯔ ꯑꯉꯥꯡ ꯑꯣꯏꯕ ꯃꯥꯜꯂꯦꯕ
ꯌꯥꯝꯊꯤ ꯑꯉꯥꯡ ꯑꯣꯏꯔꯝꯅꯤꯗ ꯅꯪ ꯇꯦꯟ ꯗ ꯀ꯭ꯂꯥꯁ ꯐꯣꯔ ꯀꯥꯔꯗꯤ
ꯎꯝ ꯇꯨꯖꯟ ꯇꯨꯊꯥꯎꯖꯟ ꯇꯦꯟꯗ ꯀ꯭ꯂꯥꯁ ꯎꯝ ꯐꯣꯔꯔ ꯊ꯭ꯔꯤꯗ ꯀꯥꯔꯦ ꯍꯣꯏ ꯆꯨꯝꯃꯦ ꯑꯗꯨꯒ ꯇꯨ ꯊꯥꯎꯖꯟ ꯑ ꯇ꯭ꯋꯤꯟ ꯇ꯭ꯋꯦꯟꯇꯤ ꯋꯥꯟꯗ ꯕꯤ ꯑꯦ ꯀꯥꯛꯄ
ꯑꯁ ꯑꯗꯨꯗꯤ ꯊꯤ ꯅꯪꯅ ꯑꯍꯟ ꯑꯣꯏꯈ꯭ꯔꯦ ꯑꯗꯨ ꯀꯥꯟ ꯇ꯭ꯋꯦꯟꯇꯤ ꯋꯥꯟꯗꯗꯤ